ꯈꯔ ꯆꯧꯕꯗ ꯑꯣꯏ ꯔꯕ꯭ꯔ
ꯃꯥꯅꯦ ꯁꯤꯒꯤ ꯍꯣꯏꯁꯦ ꯑꯗꯨꯝ ꯆꯪꯉꯛꯑ ꯂꯩꯔꯦ ꯃꯁꯤ ꯑꯩꯅ ꯐꯨꯔꯛꯑꯅꯤ ꯁꯣꯏꯗꯅ ꯑꯩ ꯍꯨꯏ ꯍꯥꯏ ꯈꯪꯕ꯭ꯔꯥ ꯑꯩ ꯀꯥꯁꯤ ꯏꯪꯉꯦꯕ ꯅꯪꯕꯨꯗꯤ ꯅꯨꯡꯉꯥꯏꯇꯦꯗꯤ ꯃꯥ ꯆꯪꯍꯟꯅꯤꯡꯉꯦꯕ ꯑꯗꯨꯑꯣ ꯑꯣꯏꯇꯥꯔꯁꯨ ꯃꯣ ꯇꯧꯕ ꯌꯥꯝꯅ
ꯀꯩꯟ ꯅꯪ ꯍ‌ꯩꯖꯤꯛ ꯅꯥꯊꯟ ꯂꯩ ꯌꯥꯎꯕ‌ꯣ
ꯏꯊꯟꯗ ꯑꯩ ꯃꯥꯟꯅꯕꯗꯗꯤ ꯅꯍꯥꯟ ꯆꯠꯈ꯭ꯔꯦꯕ ꯍꯧꯖꯤꯛꯇꯤ ꯁꯃꯔ ꯕ꯭ꯔꯦꯛꯀꯤꯗ ꯑꯩꯩꯅ ꯁꯤꯗ ꯁꯝꯃꯔ ꯕ꯭ꯔꯦꯛ ꯀꯣꯔꯁ ꯂꯧꯧꯔꯒ ꯂꯩꯕ ꯍꯥꯏꯅꯤꯗ ꯑꯩꯅ
ꯑꯣ ꯑꯣ ꯅꯪ ꯍꯧꯖꯤꯛꯀꯥꯟꯗꯤ ꯀꯣꯔꯁ ꯈꯔ ꯈꯔ ꯍꯥꯟꯅꯗꯤ ꯃꯇꯧ ꯃꯔꯝ ꯈꯪꯗꯅꯉꯩ ꯑꯉꯥꯎꯖꯥꯔꯒ ꯂꯩꯔꯝꯕꯅꯦꯕ ꯁꯨꯇꯤ ꯑꯣꯏꯔꯟꯗ ꯍꯣꯏ ꯀꯥꯅꯤ ꯈꯔ ꯈꯔ ꯒ꯭ꯌꯥꯟ ꯇꯥꯔꯝ ꯃꯥꯗꯤꯀꯣ
ꯇꯥꯅꯤꯡꯗꯦ ꯑꯩ ꯌꯥꯝꯟ ꯇꯥ ꯃꯥꯅꯤ ꯍꯥꯟꯅꯗꯒꯤ ꯑꯗꯨꯝ ꯒ꯭ꯌꯥꯟ ꯇꯥꯏ ꯅꯪꯅ ꯑꯗꯨꯝꯕꯗꯣ ꯍꯥꯏꯖꯔꯕꯅꯤꯗ
ꯑ ꯀꯔꯤ ꯍꯥꯏꯔꯨꯅꯤ ꯁꯥꯃꯨ ꯑꯉꯥꯎ ꯐꯥꯅꯕꯁꯤꯗꯤ ꯈꯝꯕ ꯅꯠꯇꯅ ꯐꯥꯅꯕꯗꯣ
ꯅꯧꯖ ꯑꯗꯨ ꯐꯒ
ꯎꯝ
ꯑꯗꯩ ꯏꯅꯥꯎꯆꯥꯅꯒ ꯂꯨꯄꯥ ꯂꯤꯁꯤꯡ ꯑꯃ ꯆꯥꯝꯃꯉꯥꯒ ꯀꯥꯞꯄꯏ ꯄꯣꯠꯅꯤ ꯅꯪ ꯃꯔꯨꯞꯒꯤ ꯄꯩꯁꯥ ꯄꯤꯔꯕ꯭ꯔꯥꯌꯦ ꯑꯩꯉꯣꯟꯗ ꯍꯪ ꯉꯛ ꯑꯦ ꯑꯩꯅ ꯑꯦ ꯑꯩ ꯄꯤꯗ꯭ꯔꯤꯦ ꯍꯥꯏꯕ ꯑꯩ ꯅꯍꯥꯟ ꯊꯦꯡꯅ ꯄꯤꯌꯦꯕ ꯑꯩꯈꯣꯏ ꯃꯍꯨꯝ ꯃꯔꯨ ꯄꯩꯁꯥꯗꯣ
ꯎꯝ ꯎꯝ ꯀꯅꯥ ꯀ ꯅꯣ ꯑꯩꯒꯤ ꯑꯝ ꯌꯥꯎꯔꯦ
ꯑꯩꯅꯦ ꯑꯩ ꯅꯪꯒꯤꯅꯦ ꯑꯗꯨꯒ ꯁꯤꯗꯥꯔꯠ ꯀꯤꯒ
ꯑꯣ ꯀꯩ ꯁꯤꯗꯥꯛꯀꯤꯅ ꯅꯪ ꯄꯨꯔꯨꯑꯣ ꯑꯣꯏꯔꯣ ꯑꯏꯁ ꯅꯪ ꯂ‌ꯦꯏꯀꯥꯏ ꯁꯔꯥ ꯁꯟ ꯂꯀꯥꯏꯁꯨ ꯂꯩꯔ‌ꯩ ꯑꯣ ꯑꯩꯖꯨ ꯉꯣ ꯑ ꯃꯔꯨꯞ ꯍꯥꯏꯗꯤ ꯅꯍꯥꯟ ꯑ ꯑꯩꯗꯣ ꯃꯃꯥꯡꯗ ꯃꯔꯣ ꯀ ꯄ ꯌꯥꯗ ꯇꯨ ꯌꯗ ꯊꯕ ꯃꯅꯦ ꯂꯨ ꯏ ꯂꯩꯦ ꯑꯗꯨꯏꯔ ꯑꯩ ꯄꯩꯁꯥꯗ ꯖꯤꯔꯣꯣꯔꯦ ꯑꯩꯅ ꯈꯂꯁꯤ ꯀꯅꯥ ꯀꯅꯥꯔ ꯍꯪꯗꯣꯏꯅꯣꯅꯦ ꯈꯜꯂꯝꯃꯤꯁꯦ ꯑꯩꯅ ꯅꯪꯅ ꯅꯪ ꯅꯪ ꯂꯩꯇꯦ ꯍꯥꯏꯇꯥꯔꯦ ꯑꯩꯁꯦ ꯈꯜꯂꯝꯃꯤꯁꯦ ꯑꯩꯈꯣꯏ ꯆꯦꯗꯩ ꯑꯣꯏꯔꯁꯨꯅꯥ ꯀꯩꯅꯣꯝ ꯇꯧꯋꯦ ꯍꯥꯏꯔ ꯂꯧꯔꯒꯦ ꯁꯤꯅꯦ ꯍꯪꯅ ꯍꯥꯏꯅꯤꯉꯥꯏ ꯃꯤꯗ‌‌ꯖ ꯑꯃꯨꯛ ꯂꯩꯇ꯭ꯔꯕ ꯑꯩꯗꯣ ꯀꯅꯥꯗꯥ ꯍꯪꯗ‌ꯣꯅ‌ꯣ ꯃ‌ꯦꯟꯃꯥꯟ ꯑꯃꯨꯛ ꯇꯥꯛꯀ꯭ꯔꯕ
ꯑꯁ ꯑꯗꯨꯅꯤ ꯇꯧꯔꯤꯁꯤ ꯁꯪꯁꯥꯔꯁꯤꯗ ꯍꯤꯡꯉꯤꯕ ꯄꯨꯟꯁꯤ ꯋꯥꯔꯤ ꯑꯁꯤꯗꯥ
ꯅꯤ ꯅꯍꯥꯟ ꯀꯨꯏ ꯅꯁ ꯀꯃ ꯆꯟꯗꯤꯒꯔꯗꯥ ꯂꯩꯔꯤꯉꯩꯗꯥ ꯈꯔ ꯄꯩꯁꯥ ꯍꯪꯅꯕ ꯃꯤꯁꯤ ꯐꯩꯅꯥꯝ ꯂꯩꯔꯝꯒꯨꯝ ꯇꯧꯏ ꯍꯧꯈꯖꯤꯛ ꯁꯤ ꯂꯥꯛꯈꯤꯗꯩ ꯀꯅꯥꯝ ꯂꯩꯒꯗ
ꯅꯣꯏ ꯆꯋꯥꯣꯏꯗꯤ ꯀꯝꯀꯥꯟ ꯍꯜꯛꯇꯣꯏꯕ ꯍꯥꯏꯁꯦ
ꯃꯟꯗꯤꯗ
ꯏꯁ ꯑꯗꯨ ꯑꯣꯏꯔꯗꯤ ꯅꯪ ꯍꯟꯗꯛ ꯏꯁ ꯀꯥꯎ ꯊꯥꯒꯨꯝ ꯊꯥꯔ‌ꯦꯅ‌
ꯎꯝ
ꯅꯥ ꯁꯥꯃꯨ ꯅꯪ ꯀꯩꯅꯣ ꯇꯧꯗ꯭ꯔꯣ ꯑꯥ ꯀꯩꯍꯥꯏꯒꯔ‌ꯦ ꯑꯥ ꯕꯣꯜ ꯄꯩꯁꯥ ꯊꯗꯔꯣ
ꯃꯣꯔ ꯃꯖꯥ ꯊꯥꯏꯅ ꯄꯏꯅ
ꯑ ꯉꯔꯥꯡꯒꯤꯗꯣ ꯑ ꯅꯥꯕꯀꯣ ꯑꯩ ꯄꯩꯁꯥ ꯂꯨꯄꯥ ꯆꯍꯨꯝꯈꯛ ꯌꯥꯎꯔ ꯂꯩꯔꯨꯅꯦꯍ ꯑꯍꯥꯟꯕ ꯀꯩꯅꯣꯒꯤꯗꯣ ꯀꯦ ꯀ ꯖꯔꯃꯅꯤꯒꯤꯗꯣ ꯑꯂꯣ ꯊꯥꯖꯤꯂ ꯊꯥ ꯃ ꯍꯜꯂ‌ꯣ ꯄꯣꯔꯦ ꯑꯩꯅ ꯖꯄꯥꯟꯗꯗꯤ ꯂꯨꯄꯥꯒ ꯂꯨꯄꯥ ꯆꯥꯅꯤ ꯌꯥꯔ ꯂꯩꯔꯦ ꯑꯗꯨꯒ ꯂꯨꯄꯥ ꯆꯥꯅꯤ ꯈꯛꯥꯏꯔ ꯂꯩꯔꯦ
ꯖꯄꯥꯟꯅ ꯑꯃꯨꯛ ꯊꯥꯖꯤꯜꯂꯦ ꯄꯣꯔꯦ
ꯄꯥꯟꯁꯤꯗꯤ ꯂꯗꯥꯏꯦꯛ ꯀꯥꯅꯩꯁꯤꯅꯦ ꯑꯩꯅ ꯈꯜꯂꯤꯁꯦ ꯍꯥꯏꯗꯤ ꯑ ꯑꯗꯨꯏ ꯃꯃꯥꯡꯗꯀꯣ ꯀꯌꯥꯝ ꯆꯥꯏ ꯈꯪꯕ꯭ꯔꯥ ꯍꯥꯏꯔꯤ ꯀꯩꯅꯣ ꯉꯔꯥꯡꯒꯤ ꯉꯔꯥꯡꯒꯤ ꯅꯠꯇ꯭ꯔꯣ ꯅꯍꯥꯟꯒꯤ ꯑꯃ ꯀꯩꯅꯣꯒꯤꯗꯣ ꯃꯦꯛꯁꯤꯀꯣ ꯀꯩꯀꯥ ꯑꯗꯨꯏ ꯁꯥꯟꯅꯕꯩ ꯅꯨꯃꯤꯠꯀꯤꯗꯣ ꯑꯩ ꯑꯗꯨꯏ ꯅꯨꯃꯤꯠꯇꯨꯁꯨ ꯊꯥꯏꯑꯕ ꯑꯗꯨꯒ ꯑꯗꯨꯏ ꯅꯨꯃꯤꯠꯇꯨ ꯃꯉꯥꯗ ꯀꯩꯅꯣꯝꯃ ꯁꯨꯃꯥꯏꯅ ꯁꯦꯝꯕ ꯊꯥꯕꯗꯣ ꯃꯉꯥ ꯃꯦꯛꯁꯤꯀꯣꯅꯦꯦ ꯑꯗꯒꯤ ꯃꯣꯔꯣꯀꯣꯅꯦ ꯕ꯭ꯔꯥꯖꯤꯜꯅꯦ ꯑꯩ ꯑꯗꯨꯏ ꯃꯃꯥꯡꯗ ꯑꯃꯒ ꯂꯩꯕꯗꯣ ꯀꯩꯅꯣ ꯀꯥꯎꯈꯔꯦ
ꯎꯝ
ꯑꯗꯨꯒ ꯑꯗꯩ ꯍꯧꯖꯤꯛꯀꯤ ꯁꯥꯎꯠ ꯀꯣꯔꯤꯌꯥ ꯁꯥꯎꯠ ꯑꯐ꯭ꯔꯤꯀꯥ ꯔꯣ ꯑꯗꯨ ꯁꯥꯎꯠ ꯀꯣꯔꯤꯌꯥꯒ ꯊꯥꯕꯅꯦꯕ ꯃꯉꯥꯅꯤ
ꯀꯥꯒꯦꯔꯣ ꯑꯣꯅꯥ ꯑꯩꯅ ꯄꯨꯂꯞ ꯆꯨꯝꯃꯤ ꯌꯨꯝ ꯍꯜꯂꯥꯎꯔꯦꯀꯣ ꯑꯗꯅꯦ ꯑꯃ ꯑ ꯀꯅꯣꯒꯤ ꯑꯌꯨꯛꯀꯤ ꯑꯩꯁꯦ ꯑꯌꯨꯛ ꯄꯨꯡ ꯅꯤꯄꯥꯟ ꯅꯤꯄꯥꯟ ꯈꯔ ꯍꯦꯜꯂꯛꯄ ꯑꯗꯨꯋꯥꯏꯔ ꯑꯗꯨꯝ ꯍꯧꯒꯠꯂꯦꯕ ꯑꯗꯣ ꯑꯩꯈꯣꯏꯒꯤ ꯃꯦꯁꯇꯣ ꯃꯣꯏ ꯃꯦꯁ ꯁꯥꯟꯅꯕꯩ ꯃꯇꯥꯡꯗ ꯇꯥꯟꯅ ꯃꯦꯁꯇꯣ ꯁꯚꯦꯟꯇꯤꯒ ꯐꯣꯔ ꯔ ꯑꯗꯨꯃꯥꯏꯅ ꯆꯠꯂꯦ ꯃꯌꯥꯝ ꯃꯦꯛꯁꯤꯀꯣ ꯆꯠꯅꯦ ꯃꯦꯛꯁꯤꯀꯣ ꯒꯣꯜ ꯇꯨ ꯖꯤꯔꯣ ꯂꯩꯔꯦꯕ ꯍꯧꯖꯤꯛ ꯌꯨꯝ ꯍꯔꯥꯎꯔꯦ ꯁꯥꯎꯠ ꯀꯣꯔꯤꯌꯥ ꯀꯩꯅꯣ ꯌꯧ ꯁꯥꯎꯅꯤꯡꯈ꯭ꯔꯦ ꯑꯩꯅ ꯇꯨꯝꯅꯤꯡꯕ ꯃꯉꯥꯟ ꯄꯨꯜꯂꯞ ꯃꯤꯠ ꯀꯥꯏ ꯁꯤꯟ ꯀꯠꯈ꯭ꯔꯦꯀꯣ
ꯌꯥꯗꯝꯅꯤ ꯄꯩꯁꯥ ꯊꯥꯕꯁꯤ ꯕꯦꯔꯥ ꯅꯤꯉꯣ
ꯑꯗꯨꯗꯤ ꯑꯩꯅ ꯍꯥꯏꯌꯦꯀꯣ ꯑꯁꯦꯡꯀꯤ ꯁꯨꯃꯥꯏꯅ ꯍꯥꯏꯗꯤ ꯃꯉꯥ ꯇꯔꯨꯛ ꯁꯦꯝꯃꯦꯅ ꯈꯜꯂꯁꯦꯀꯣ ꯑꯗꯨꯁꯨ ꯑꯃꯈꯛ ꯑꯗꯨꯝ ꯂꯥꯟꯕ
ꯍꯥꯏꯗꯤ ꯏꯁꯇꯦꯛ ꯏꯁꯇꯦꯛ ꯄꯩꯁꯥ ꯊꯥꯗꯣꯏꯅꯦ ꯏꯁꯇꯦꯛ ꯌꯥꯝꯕꯩꯗꯤ ꯁꯨꯈꯟ ꯈꯜꯂꯨꯅꯨ ꯍꯥꯏꯁꯦ ꯑꯩꯉꯣ ꯍꯟꯗꯕ
ꯑꯗ ꯁꯤꯗꯤ ꯏꯌꯥꯝꯕꯩ ꯅꯠꯇꯕ ꯑꯩ ꯍꯧꯖꯤꯛꯀꯤꯗꯨꯗꯤ ꯁꯥꯗꯣ ꯌꯥꯝ ꯆꯥꯎꯅ ꯊꯥꯗꯦꯕ ꯂꯨꯄꯥ ꯌꯥꯡꯈꯩ ꯈꯛꯇꯅꯦꯕ ꯂꯨꯄꯥ ꯌꯥꯡꯈꯩ ꯊꯥꯔꯒꯅꯦ ꯐꯅ ꯑꯣꯁꯇꯨ ꯌꯥꯝ ꯋꯥꯡꯈꯤꯕꯅꯦꯕ ꯂꯨꯄꯥ ꯌꯦꯟ ꯄꯤ ꯇꯔꯀꯥꯟꯗ ꯑꯣꯁꯇꯨ ꯂꯨꯄꯥ ꯇ꯭ꯋꯦꯟꯇꯤꯒ ꯀꯌꯥꯅꯣ ꯑꯗꯨꯃꯥꯏꯅ ꯌꯧꯔꯤꯕꯅꯦꯕ ꯑꯗ ꯍꯥꯏꯗꯤ ꯑꯩ ꯑꯅꯤꯗꯣ ꯗꯥꯏꯔꯦꯛ ꯁꯨꯃꯥꯏꯅ ꯋꯥꯈꯟꯗ ꯀꯥꯗ ꯌꯥꯗꯦ ꯈꯜꯂꯕꯨꯗꯤ ꯊꯥꯈꯤꯕ ꯅꯠꯇꯦꯕ ꯍꯥꯏꯗꯤ ꯕꯤꯠꯇꯣ ꯑꯃꯁꯨ ꯌꯦꯡꯅꯤꯡꯕ ꯍꯥꯏꯇꯥꯔꯦ ꯑ ꯑꯩ ꯁꯕ ꯀꯥꯎꯔꯤ ꯀꯥꯟꯅꯤꯅꯤꯗꯅꯤ ꯑꯗꯨꯅ ꯑꯗꯨ ꯑꯩ ꯑꯝꯇ ꯍꯥꯏꯔꯛꯈꯤꯑꯦ ꯅ ꯍꯥꯏꯔꯣ ꯈꯪꯉꯦꯕ ꯑꯗꯣ ꯑꯩ ꯗꯥꯎꯁꯤ ꯀꯃꯥꯏꯅ ꯇꯧꯒꯦꯗ ꯈꯪꯕ꯭ꯔꯥ ꯍꯥꯏꯗꯤ ꯑꯃꯈꯛ ꯊꯥꯔꯁꯨ ꯑꯗꯨꯝ ꯄꯣꯏꯀꯣ ꯑꯅꯤ ꯊꯥꯔꯁꯨ ꯑꯃ ꯂꯥꯛꯑꯅꯦꯕ
ꯅꯦꯗꯔꯂꯦꯟ ꯅꯦꯗꯔꯂꯦꯟꯒꯨꯝꯕ ꯈꯛꯇ ꯊꯥꯎ ꯅꯦꯗꯔꯂꯦꯟꯗꯤ ꯑꯃꯝ ꯀꯥꯕꯅꯦ
ꯅꯦꯗꯔꯂ ꯊ ꯅꯦꯗꯔꯂꯦꯟꯒꯤ ꯅꯦꯗꯔꯂꯦꯟ ꯊꯥꯗꯦꯅ ꯅꯦꯗꯔꯂꯦꯟꯒꯤ ꯀꯩꯅꯣ ꯊꯥꯔꯝꯕ ꯖꯔꯃꯅꯤꯒ ꯅꯦꯗꯔꯂꯦꯟꯒ ꯊꯥꯔꯝꯕ ꯑꯗ ꯖꯔꯃꯅꯤ ꯗꯨ ꯄꯣꯒꯤꯗꯕ
ꯅꯦꯗꯔꯂꯦꯟꯅꯤꯀꯣ ꯗꯥꯏꯔꯦꯛ ꯍꯌꯣꯉ ꯍꯩꯀꯣ ꯅꯦꯗꯔꯂꯦꯟ ꯑ
ꯄꯩꯁꯥ ꯂꯨꯄꯥ ꯂꯤꯁꯤꯡ ꯑꯃꯒꯗꯨꯗꯤ ꯂꯩꯕ ꯅꯠꯇꯕꯅꯤꯅ ꯂꯨꯄꯥ ꯆꯥꯝ ꯆ ꯑꯅꯤ ꯁꯨꯝ ꯊꯥꯕꯅꯤꯅ ꯑꯃꯨꯛꯃꯨꯛ ꯇꯜꯂꯛꯄ ꯍꯥꯏꯇꯥꯔꯦ ꯑ ꯑꯃꯣ ꯍꯥꯏꯗꯤ ꯑꯩ ꯑꯃꯨꯝ ꯈꯛꯇ ꯊꯥꯕ ꯍꯥꯏꯗꯤ ꯋꯥꯟ ꯄꯣꯏꯟ ꯐꯣꯔꯒꯨꯝꯕ ꯌꯧ ꯇꯥꯕꯅꯦ ꯑꯃꯃꯝ ꯈꯛꯇ ꯊꯥꯕꯁꯨ ꯌꯥꯎꯏꯀꯣ ꯑꯔ ꯂꯣꯔꯦ ꯑꯩꯅ ꯅꯍꯥꯟꯟꯅ ꯃꯆꯤꯠ ꯃꯆꯤꯠ ꯁꯨꯝ ꯍꯥꯞ ꯄꯩꯁꯥꯅ ꯂꯩꯇ ꯂꯩꯇꯅ ꯕꯤꯠ ꯌꯨꯝ ꯂꯩꯈꯠꯂꯛ ꯍꯥꯏꯗꯤ ꯈꯪꯗꯦ ꯒꯤ ꯊꯥ ꯍꯧꯔ ꯇꯥꯔꯦ ꯑꯃ ꯕꯤꯠ ꯌꯨꯡ ꯂꯩꯈꯠ ꯂꯛꯏꯗꯅꯦ ꯑꯗꯩ ꯄꯩꯁꯥ ꯊꯥ ꯇꯥꯔꯁꯨ ꯄꯩꯁꯥ ꯊꯥꯒꯅ ꯕꯣꯠꯁꯤ ꯌꯦꯡꯕꯁꯨ ꯌꯥꯝ ꯅꯨꯡꯉꯥꯏꯗꯅ ꯑꯔꯤꯔ ꯅꯍ ꯇꯠ ꯇꯠ ꯇꯠ ꯇꯠ ꯁꯨ ꯍꯥꯞꯆꯤꯟꯒꯦꯅ ꯂꯨꯄꯥ ꯂꯤꯁꯤꯡ ꯑꯝ ꯁꯨꯒꯔ‌ꯦ ꯍꯥꯏꯕ ꯃꯥꯡꯉꯤ ꯁꯤ ꯅ
ꯂꯨꯄꯥ ꯀꯌꯥ ꯀꯌꯥ ꯍꯥꯞ ꯌꯥꯒ‌ꯦ ꯅꯪ ꯀꯩꯗꯩ ꯆꯪ ꯊꯥꯏꯅ‌ꯣ
ꯋꯥꯟ ꯏꯁꯁ ꯕꯦꯠꯇꯩ ꯋꯥꯟ ꯏꯁ ꯕꯦꯒꯀꯤꯗꯣ ꯃꯣꯏꯗꯣ ꯁꯨꯃꯥꯏꯅ ꯔꯤꯐ꯭ꯔꯦꯁ ꯔꯤꯐ꯭ꯔꯦꯁ ꯇꯧꯔꯒ ꯑꯗꯨꯝ ꯂꯨꯄꯥ ꯆꯍꯨꯝꯅ ꯈꯣꯏ ꯃꯤꯅꯤꯃꯝꯅꯦꯕ ꯑꯗ‌ꯣ ꯂꯨꯄꯥ ꯆꯥꯝꯃ ꯑꯃꯨꯛ ꯀꯩ ꯊ‌ꯣꯛꯂꯛꯄ ꯌꯥꯎꯕꯅ‌ꯦꯕ ꯍꯣꯏ ꯍꯣꯏ ꯑꯗꯨꯃꯥꯏꯅ ꯆꯍꯨꯝ ꯆꯥꯎꯉꯥ ꯑꯃꯥꯏꯅ ꯍꯥꯞ ꯌꯥꯕꯅꯦꯕ ꯑꯗꯩ ꯑꯃꯨꯛꯃꯨꯛ ꯔꯤꯄꯌꯔ ꯁꯨꯝ ꯇꯧꯔꯒ ꯂꯨꯄꯥ ꯆꯥꯝꯃꯉꯥ ꯊꯣꯛꯂꯛꯄ ꯂꯥꯛꯑꯣꯅꯦ ꯑ ꯂꯣꯏꯟꯅ ꯄꯨꯔꯥ ꯕꯣꯔ ꯍꯨꯏꯊꯨꯅꯤꯀ‌ꯣ ꯆꯅꯤꯀꯣ
ꯀꯩꯅꯣ ꯍꯥꯏꯗꯤ ꯑꯔꯖꯦꯟꯇꯤꯅꯥꯒꯨꯝꯕ ꯅꯦꯗꯔꯂꯦꯟꯒꯨꯝꯕ ꯑꯗꯒꯤ ꯁ꯭ꯋꯤꯖꯔꯂꯦꯟꯒꯨꯝꯕ ꯃꯣꯏꯁꯤꯗꯤ ꯋꯥꯔꯜ ꯀꯞ ꯏꯁꯂꯤꯄꯤꯁꯌꯂꯤ ꯍꯥꯏ ꯇꯥꯏ ꯉꯔꯥꯡ ꯉꯁꯥꯏꯒ ꯌꯨ ꯑꯦꯁ ꯑꯦꯒ ꯑꯗꯨ ꯀꯥꯗꯧ ꯃꯥꯜꯂꯒ ꯄꯣꯕꯅꯤ ꯍꯥꯏ ꯇꯔꯛꯀꯤꯅ ꯊꯣꯑꯝ
ꯇꯔ ꯑꯣ ꯊꯥꯔꯝꯃꯦ ꯑꯩ ꯌꯨ ꯑꯦꯁ ꯑꯦ ꯊꯥꯒꯦꯅ ꯈꯜꯂꯝꯃꯤꯅꯦ ꯑꯗꯨ ꯀꯥꯎꯕꯨꯗꯤ ꯀꯥꯎꯒꯔꯦ ꯑꯗꯨꯝ
ꯌꯨꯑꯦꯆ‌ꯑꯦꯁꯨ ꯄꯣꯏ ꯑꯗꯒꯤ ꯀꯩꯅꯣꯁꯨ ꯄꯣꯏ ꯉꯁꯥꯏ ꯀꯅꯥꯅꯣ ꯀꯅꯥ ꯀꯅꯥꯒ ꯁꯥꯟꯅ ꯑꯣ ꯄꯣꯠꯇꯦ ꯄꯣꯠꯇꯦ ꯑꯁꯇ꯭ꯔꯦꯂꯤꯌꯥꯒ ꯄꯦꯔꯥꯒꯏ ꯁꯥꯟꯅ ꯑꯩꯗꯤ ꯑꯦ ꯑꯁꯇ꯭ꯔꯂꯤꯌꯥ ꯏꯁꯇꯦꯛ ꯌꯨꯡ ꯋꯥꯡ ꯂꯩꯔꯝꯃꯦꯍ
ꯑꯗꯨ ꯑꯗꯨꯅꯤꯗꯨ ꯀꯅꯥ ꯀꯥꯒꯤ ꯒ‌ꯦ ꯑꯁꯇ꯭ꯔꯤꯌꯥ ꯄ‌ꯦꯔꯨ ꯑꯣ ꯑꯁꯤ ꯑꯗꯨꯅꯤꯃꯛ ꯌꯨꯡ ꯋꯥꯡꯒꯤꯝꯅꯦ ꯑꯩ ꯌꯦꯡꯉꯝꯃꯦ ꯑꯗꯨꯩꯗ
ꯑꯗꯨ ꯑꯩꯅ ꯑꯁꯇ꯭ꯔꯦꯂꯤꯌꯥ ꯊꯥꯖꯤꯟꯕꯅꯦ ꯌꯨꯡ ꯌꯥꯝ ꯋꯥꯡꯉꯒꯤ ꯑꯁꯇꯦꯔꯤꯂꯤꯌꯥꯗꯨ ꯐ‌ꯣꯔ ꯂꯩꯔꯝꯃꯦꯕ
ꯌꯨꯝ ꯋꯥꯡꯉꯤꯅꯦ ꯑꯩ ꯑꯗꯨ ꯌꯦꯡꯉꯝꯃꯦ ꯑꯗꯨꯕꯨꯗꯤ ꯊꯥꯒꯦ ꯈꯜꯂꯝꯗꯦ ꯍꯥꯏꯗꯤ ꯀꯔꯝꯕꯟ ꯀꯥꯗ‌ꯣꯏꯟ ꯒ꯭ꯌꯥꯟꯃꯦꯟ ꯔꯦ ꯍꯌꯦꯡ ꯌꯨ ꯑꯦꯐ ꯁꯤꯒꯤꯗ ꯊꯥꯒꯦ ꯈꯜꯂꯝꯕ ꯌꯨ ꯑꯦꯐ ꯁꯤꯒꯤꯗꯨ ꯃꯃꯥꯡ ꯃꯃꯥꯡ ꯕꯣꯏꯒ ꯑꯌꯣꯟꯕꯣꯝ ꯆꯜꯂꯦ ꯑꯗꯨꯝ ꯈꯥꯜꯂ꯭ꯔꯣ
ꯑꯦ ꯉꯁꯥꯏ ꯇꯔꯀꯤ ꯍꯩꯗꯤ ꯍꯩꯌꯦꯕ ꯈꯪ ꯅꯍꯥꯟꯃꯈꯩ ꯁꯥꯟꯅꯕꯗꯁꯨ ꯃꯣꯏꯅ ꯁꯣꯠꯁꯦ ꯀꯨ ꯀꯨꯟꯊ꯭ꯔꯥ ꯀꯨꯟꯊ꯭ꯔꯥ ꯊꯥꯅꯦꯕ ꯑꯗꯣ ꯃꯤꯅ ꯑꯗꯨꯝ ꯇꯨ ꯖꯦꯔꯣ ꯂꯩꯔꯝꯅꯦꯕ ꯃꯤꯅ ꯇꯔꯥ ꯊꯥꯔ ꯇꯨ ꯖꯤꯔꯣ ꯂꯩꯔꯝꯅꯦꯕ ꯑꯗꯨꯒ ꯑꯆꯇꯔ‌ꯦꯂꯤꯌꯥꯒꯗ ꯃꯣꯏꯅ ꯀꯨꯟꯊ꯭ꯔꯥ ꯊꯥꯕꯅꯦ ꯑꯗꯨ ꯐꯥꯎꯕ ꯃꯣꯏ ꯑꯃꯨꯛ ꯆꯪꯉꯝꯗꯕꯅꯦꯕ ꯑꯗꯨꯃꯥꯏꯅ ꯇꯧꯔ ꯄꯦꯔꯥ ꯀꯨꯏꯗꯨꯁꯨ ꯆꯞ ꯃꯥꯟꯅꯅ ꯑꯗꯨ ꯇꯔꯛꯀꯤꯗꯨ ꯆꯪꯉꯝꯃꯔꯣꯏꯕ ꯆꯪꯗ꯭ꯔꯦ ꯍꯥꯏꯗꯤ ꯃꯣꯏ ꯃꯔꯤ ꯁꯨꯕ ꯇꯥꯏꯌ‌ꯦꯕ
ꯑꯣ ꯑꯅꯤ ꯈꯛꯇ ꯅꯠꯇ꯭ꯔ‌ꯣ ꯇ‌ꯦꯕꯜꯗꯩ ꯈꯟꯗ‌ꯣꯏꯁ‌ꯦ
ꯑꯅꯤꯔ ꯑꯍꯨꯝꯂꯛ ꯈꯟꯗꯣꯏꯅꯦꯕꯀꯣ
ꯑꯥ
ꯑꯍꯨꯝ ꯈꯟꯕ ꯌꯥꯏꯔ ꯍꯥꯏꯗꯤ ꯊꯥꯔꯇꯤ ꯇꯨ ꯔꯥꯎꯟ ꯑꯣꯐ ꯊꯥꯔꯇꯤ ꯇꯨꯁꯨ ꯑꯣꯏꯔ ꯃꯤ ꯔꯥꯎꯟ ꯊꯥꯔꯇꯤ ꯇꯨ ꯁꯤꯛꯁꯇꯤ ꯐꯣꯔ ꯈꯟꯗ ꯌꯥꯔꯣꯏꯔꯕ ꯃꯤ ꯑꯦ ꯑꯦꯔꯥꯎꯟ ꯊꯥꯔꯇꯤ ꯇꯨ ꯑꯣꯏꯔꯗꯤ ꯍꯣꯏ ꯊꯥꯔꯇꯤ ꯇꯨ ꯈꯟꯗ ꯌꯥꯔꯣꯏꯕ ꯅꯠꯇ꯭ꯔꯣ ꯅꯠꯇ‌ꯦ ꯅꯠꯇ‌ꯦ ꯃꯥꯔ‌ꯣ ꯃꯥꯅꯤ ꯃꯥꯅꯤ ꯍꯣꯏ ꯊꯥꯔꯇꯤ ꯇꯨ ꯈꯟꯗ ꯌꯥꯔꯣꯏ ꯑꯥ ꯍꯣꯏ ꯍꯣꯏ ꯊꯥꯔꯇꯤ ꯇꯨ ꯈꯟꯗꯣꯏꯅ
ꯖꯦ ꯀꯦ
ꯀꯌꯥ ꯕ‌ꯣꯡꯅ‌ꯣ ꯈꯪꯗ‌ꯦ ꯇꯤꯝ ꯅꯤꯄꯥꯥꯜꯂ ꯃꯥꯄꯜꯂ ꯅꯤꯄꯥꯜꯗ ꯃꯥꯄꯜ ꯅꯠꯇꯦ ꯅꯤꯄꯥꯜ ꯈ ꯇꯥ ꯅꯤꯄꯥꯜꯗ ꯈꯪꯗꯤ ꯀꯥꯎꯈꯔꯦ ꯇꯤꯝ ꯅꯤꯄꯥꯜꯂ ꯈꯪꯗꯦ ꯑꯦ ꯒ꯭ꯔꯨꯞ ꯒ꯭ꯔꯨꯞꯅꯤ ꯅꯤꯄꯥꯜꯂ ꯃꯥꯄꯜꯂ
ꯖ‌ꯦ ꯀ‌ꯦ ꯍ‌ꯣꯏꯅ‌ꯦ ꯅꯤꯄꯥꯟ ꯑꯣꯏꯅ ꯊ‌ꯣꯛ ꯃꯄꯨ ꯅꯪ ꯄ‌ꯣꯠꯇ ꯇꯥꯎꯟ ꯑꯣꯐ ꯑꯗꯨꯗꯤ ꯀꯗꯥꯥꯏ ꯍ‌ꯦꯜꯂꯝꯅꯤ ꯒ꯭ꯔꯨꯞ ꯇꯔ‌ꯏꯟꯊ‌ꯣꯏꯃꯨꯛ ꯑꯣ ꯑꯍꯨꯝ ꯈꯟ ꯈꯩ ꯗꯨ ꯑꯣꯏ ꯇꯥꯔꯗꯤ
ꯉꯁꯤꯗꯤ ꯅꯨꯡꯉꯥꯏꯅꯤꯌꯦ ꯐ꯭ꯔꯥꯟꯁꯀ ꯀꯩꯅꯣꯒ ꯂꯩ ꯅꯣꯔꯋꯦꯒ
ꯑꯗꯨꯣꯔꯦꯔ ꯀꯔꯝꯕ ꯑꯗꯨꯁꯨ ꯑꯁ ꯍꯥꯏꯉꯝꯕ ꯌꯥꯗꯦꯅ ꯍꯥꯏ ꯄꯨꯔꯥ ꯑꯁꯦꯡꯅꯍ ꯉꯔꯥꯡ ꯖꯔꯃꯅꯤꯒ ꯀꯩꯅꯣꯈꯩꯗꯨ ꯌꯦꯡꯉꯣ ꯑꯁ
ꯑꯣ ꯒꯔꯨꯞ ꯇ꯭ꯔꯥꯏꯅꯤ ꯊꯣꯛꯅꯦꯕꯀꯣ
ꯎꯝ
ꯨꯒꯔꯨꯞ ꯇꯔꯥꯅꯤꯊꯣꯏꯗꯨꯗꯒꯤ ꯊꯥꯔꯇꯤ ꯇꯨ ꯈꯟꯗꯣꯏꯅꯦ ꯍꯥꯏꯗꯤ ꯒꯨꯞ ꯇꯔꯥꯅꯤꯊꯣꯏ ꯑꯅꯤꯔ ꯈꯜꯂꯗꯤ ꯀꯨꯟ ꯃꯔꯤꯅꯤ
ꯆꯨꯝꯃꯦ ꯑꯗꯨꯏꯗꯤ ꯑꯃꯃꯝ ꯀꯥꯎꯊꯣꯛꯈꯤꯗꯣꯏꯅꯦ
ꯑꯗꯣ ꯑꯃꯃꯝ ꯅꯠꯇꯦ ꯑꯣ ꯆꯨꯝꯃꯤ ꯆꯨꯝꯃꯤ ꯑꯅꯤꯃ ꯑꯃꯃꯝ ꯀꯥꯞꯊꯣꯛꯈꯤꯗꯣꯏꯅꯦ ꯍꯣꯏ ꯍꯣꯏ ꯑꯍꯨꯝ ꯑꯍꯨꯝ ꯈꯟꯗꯣꯏꯅꯦꯕ
ꯎꯝ
ꯑꯦ ꯅꯣꯔꯋꯦꯒ ꯐ꯭ꯔꯥꯟꯁꯀꯁꯤ ꯑꯗꯨꯝ ꯌꯦꯡ ꯅꯨꯡꯉꯥꯏꯗꯧ ꯃꯥ ꯅ‌ꯣꯔꯋ‌ꯦꯔꯥꯏ ꯌ‌ꯣꯌꯥꯝ ꯍꯩ ꯂꯩꯔꯝꯃꯦ ꯍꯥꯏꯕ ꯀꯃꯥꯏ ꯇꯧꯔꯤꯅ‌ꯣ ꯈꯪꯗ‌ꯦ
ꯑꯗꯨꯁꯨ ꯉꯔꯥꯡ ꯍꯧꯖꯤꯛ ꯍꯌꯦꯡ ꯄꯩꯁꯥ ꯐꯥꯕꯗꯤ ꯋꯥꯈꯟꯗꯕꯨꯗꯤ ꯍꯧꯖꯤꯛ ꯊꯥꯎꯋꯦ ꯐ꯭ꯔꯥꯟꯁꯇ ꯊꯥꯅꯤꯡꯕꯒꯤ ꯋꯥꯈꯜ ꯂꯩꯀꯣ ꯑꯗꯨꯏꯁꯨ ꯃꯉꯛꯅ ꯍꯣꯔꯦꯟ ꯒꯦꯝ ꯁꯥꯟꯅꯔꯀꯥꯟꯗ ꯍꯟꯗꯛꯇꯤ ꯄꯨꯔꯥ ꯃꯊꯣꯡ ꯑꯃ ꯇꯧꯏ ꯀꯩꯅꯣ ꯍꯟꯗꯛꯉ‌ꯣ ꯀꯩꯅꯣꯒꯤ ꯅꯦꯒ꯭ꯔꯣ ꯃꯈꯩꯒꯤ ꯅ ꯍꯥꯏꯗꯤ ꯁꯥꯎꯠ ꯑꯐ꯭ꯔꯤꯀꯥ ꯀꯩꯀꯥ ꯁꯤ ꯀꯥꯡꯕꯨꯨꯟꯅ ꯁꯥꯎꯠ ꯑꯐ꯭ꯔꯤꯀꯥ ꯋꯥ ꯈꯛ ꯐꯠꯇꯕ ꯍ‌ꯣꯏ ꯌꯨꯡ ꯍꯩ ꯍꯥꯏꯕ ꯑꯩꯈꯣ ꯃꯊꯪ ꯑꯣꯏꯅ ꯇꯧꯔꯛꯒꯦꯀꯣ